ꯍꯥꯎ
ꯍꯜꯂ‌ꯣ ꯍꯜꯂ‌ꯣ
ꯁꯨꯡꯌꯥ ꯌꯥꯗ꯭ꯔꯕꯣ
ꯌꯥ ꯑꯗꯨ ꯃꯤꯠꯁꯦ ꯇꯧꯁꯤꯜꯂ ꯉꯟꯔꯟ ꯅꯨꯗꯤꯟ ꯑꯃꯨꯛ ꯇꯨꯃꯍꯧꯗꯨ ꯑꯃꯨꯛ
ꯑꯩꯗꯤ ꯍꯥꯏ ꯃꯤꯀꯞ ꯊꯣꯛꯄ ꯉꯝꯒꯅꯤ ꯅꯪꯗꯤ ꯍꯧꯗꯣꯛꯄꯁꯨ ꯇꯥꯔꯣꯏ ꯐꯣꯟ ꯇꯧꯕꯁꯨ ꯐꯔꯣꯏ ꯕꯥꯕꯨꯁꯨ ꯍꯧꯒꯠꯂꯣꯏ ꯑꯗꯨꯅꯇꯪꯒꯤ ꯇꯨꯝꯍꯟꯅꯤꯡꯗꯕ ꯑꯣꯏꯅ ꯅꯠꯇ꯭ꯔꯒ ꯗꯤ ꯅꯣꯛꯅꯕ ꯍꯥꯏꯕ ꯌꯥꯝ ꯊꯤ ꯃꯥꯡꯖꯩꯀꯣ ‌ꯅꯪ ꯈꯪꯉꯝꯒꯅꯤ
ꯄꯪꯏ
ꯗ‌ꯣ ꯑꯅꯤꯗꯣ ꯉꯝꯗ꯭ꯔꯒꯖꯨꯅꯦ ꯅꯪꯒꯤ ꯁꯤꯗꯤ ꯂꯣꯏꯁꯜꯂꯝꯃꯣꯕ ꯑꯩꯅ ꯍꯥꯏꯁꯦ ꯒ꯭ꯌꯥꯟ ꯇꯥꯕ꯭ꯔꯥ
ꯃ ꯅ‌ꯦ
ꯑꯩꯒꯤ ꯑꯩꯒꯤ ꯑꯅꯤ ꯋꯥꯠꯂꯤ ꯅꯪꯒꯤ ꯖꯨ ꯑꯃ ꯋꯥꯠꯂꯤ ꯑꯗꯣ ꯋꯥꯠꯆꯔꯖꯅꯨ ꯀꯣ ꯃꯇꯝ ꯂꯩꯔꯤ ꯍꯛꯆꯥꯡ ꯒꯖꯨ ꯈꯔ ꯈꯔ ꯌꯦꯡꯒꯗꯕꯅ‌ꯦ ꯑꯗꯣ ꯍꯛꯆꯥꯡꯒꯤ ꯈꯛ ꯌꯦꯡꯉꯒ ꯑꯗꯨꯝ ꯂꯩꯕꯗꯤ ꯌꯥꯕ ꯅꯠꯇ‌ꯦ ꯅꯣꯡꯐꯥꯗ‌ꯣꯛ ꯁꯨꯃꯥꯏꯅ ꯇꯧꯔꯁꯨ ꯀꯥꯏꯗꯦ ꯑꯗꯨꯣ ꯍꯣꯔꯦꯜ ꯑꯍꯤꯡ ꯑꯗꯨꯝ ꯇꯧꯔꯁꯨ ꯌꯥꯏꯗꯅ ꯍ‌ꯣꯌ‌ꯦꯜ ꯑꯍꯤꯡꯗ ꯑꯃꯝ ꯃꯝ ꯂ‌ꯣꯏꯁꯜ ꯂ ꯅꯪꯒꯤ ꯑꯗꯨꯝ ꯅꯪꯁꯨ ꯃꯉꯥ ꯁꯨꯖꯟꯖꯔꯣ ꯑꯩꯁꯨ ꯃꯉꯥ ꯁꯨꯖꯟꯖꯔꯒ ꯑꯩꯒꯤꯗꯣ ꯍꯌꯦꯡ ꯂꯣꯏꯁꯤꯟꯖ‌ꯦ ꯍꯥꯏꯕ ꯌꯥꯗ꯭ꯔꯣ
ꯌꯥꯏꯌ‌ꯦ ꯌꯥꯏ
ꯈꯔ ꯉꯟꯅꯥ ꯍꯧꯖ‌ꯦ ꯍꯥꯏꯀꯦ ꯅꯨꯡꯗꯥꯡ ꯅꯨꯡꯗꯥꯡ ꯋꯥꯏꯔꯝꯒꯤꯗ‌ꯣ ꯍꯣꯔꯦꯟꯒꯤꯗ‌ꯣ ꯑꯗꯒꯤ ꯑꯩꯈꯣꯏ ꯑꯩꯈꯣꯏꯒꯤ ꯑꯔꯦꯝꯕꯥ ꯂꯣꯏ ꯂꯣꯏꯁꯤꯜꯂꯖ‌ꯦ ꯑꯝꯇ ꯉꯁꯤꯗꯤ
ꯂ‌ꯣꯏ ꯁꯜꯂꯁꯤ
ꯑꯗꯨ ꯅꯍꯥꯟ ꯄꯨꯡꯆꯤꯡ ꯃꯥꯥꯟꯅ ꯄꯨꯡꯁꯤꯡ ꯆꯞ ꯆꯥꯕꯤ ꯍꯥꯏꯗ ꯆꯞ ꯆꯥꯕꯤ ꯊꯥꯕ꯭ꯔꯣ‌ ꯅꯠꯇ꯭ꯔꯥ ꯀꯃꯥꯏꯅ ꯇꯧꯏꯤ
ꯈꯤꯇꯪ ꯍꯨꯝꯅꯤ ꯑꯅꯤ ꯑꯍꯨꯝ ꯋꯥꯠꯂꯤ ꯉꯥꯏꯗ ꯊꯥꯕꯅ‌ꯦ
ꯑꯗꯨꯑ‌ꯣꯏ ꯊꯥꯔꯝ ꯇꯥꯔꯗꯤ ꯑꯗꯨꯝ ꯇꯨꯝꯒꯤ ꯌꯥꯔꯦꯕ ꯅꯠꯇ꯭ꯔꯥ
ꯌꯥꯔ‌ꯦ
ꯎꯝ ꯆꯥꯛꯀ ꯆꯥꯅꯤꯡꯉꯣꯏꯕꯗꯨꯗꯤ ꯆꯥꯛ ꯊꯑꯦ ꯍꯧꯒꯠꯂꯒ ꯑꯗꯨꯗꯤ ꯄꯨꯡ ꯃꯥꯄꯜꯗꯩ ꯇꯨꯝꯃꯦ ꯈꯜꯂꯣ ꯋꯥꯔꯤꯒꯨꯕ ꯑꯗꯨꯗꯤ ꯄꯨꯡ ꯀꯌꯥ ꯇꯔꯥ ꯇꯔꯥꯃꯥꯊꯣꯏ ꯕꯥꯔꯣ ꯑꯃ ꯑꯅꯤ ꯑꯍꯨꯝ ꯃꯔꯤ ꯑꯦ ꯑꯗꯨꯗꯤ ꯑꯈ‌ꯣꯏ ꯍꯧꯒꯠꯇꯣꯏꯁꯤꯗꯤ ꯀꯩꯅꯣ ꯇꯥꯔꯦ ꯑꯗꯨꯗꯤ ꯄꯨꯡ ꯃꯉꯥ ꯑꯗꯨꯋꯥꯏ ꯇꯥꯔꯦꯅꯦ
ꯃꯥꯟ ꯇꯨꯝꯕ ꯌꯕꯩ ꯋ
ꯄꯨꯡ ꯃꯉꯥ ꯊꯦꯡꯃꯜꯂꯦ ꯅꯨꯡꯗꯤꯟꯗꯗꯤ ꯄꯨꯡ ꯇꯔꯦꯠ ꯀꯩꯁꯨ ꯃꯄꯨꯡ ꯐꯥꯅ ꯇꯨꯝꯃꯨ ꯌꯥꯗꯕꯅꯦꯕꯀꯣ
ꯄꯨꯡ ꯃꯔꯤ ꯑꯍꯨꯝ ꯃꯈꯥꯏ ꯑꯍꯨꯝ ꯑꯗꯥꯏ ꯍꯧꯒꯠꯄ ꯉꯝꯕ꯭ꯔꯥ ꯌꯦꯡꯑ‌ꯣ
ꯌꯦꯡꯒ‌ꯦ
ꯑꯗꯨꯒ ꯏꯔꯨꯖꯊꯣꯛꯑꯦꯗꯅ
ꯍꯀꯥꯝ ꯋꯥ ꯋꯥ ꯆꯟꯅꯤꯗ ꯄꯩꯁꯥ ꯅ‌ꯦ ꯇꯧꯏ
ꯅꯪꯗꯤ ꯀꯌꯥ ꯁꯨꯔꯒꯦ ꯁꯤꯒ ꯁꯤꯗꯤ ꯑꯩꯅ ꯇꯧꯔꯛꯄꯅꯦ
ꯑꯃ ꯈꯇꯥ ꯉꯥꯏꯔꯤꯗ
ꯑꯗꯨ ꯅꯍꯥꯛ ꯑꯣꯏꯖꯒꯦꯔꯣ
ꯍꯥ
ꯉꯍꯥꯛ ꯎꯏꯒꯦꯔꯣ
ꯑ‌ꯩ ꯈꯪꯗ‌ꯦꯗ ꯑꯩ ꯀꯩ ꯒ꯭ꯌꯥꯟꯇꯥꯗ꯭ꯔ‌ꯦꯀ‌ꯣ
ꯑ ꯆꯒꯗꯤ ꯅꯪ ꯇꯧꯒꯅꯨꯍꯦ ꯅꯪ ꯁꯤꯒꯤꯁꯤꯅ ꯅꯪ ꯄ꯭ꯔꯣꯇꯤꯟ ꯂꯩꯗꯣꯏꯅꯤꯍꯦ
ꯒꯌ꯭ꯥꯟ ꯇꯥꯗꯦ
ꯑꯗꯣ ꯀꯩꯅꯣꯝꯗꯤ ꯍꯥꯏꯒꯦ
ꯑ
ꯑꯈꯣꯏ ꯑꯉꯥꯡ ꯑꯣꯏꯔꯖꯨ ꯂꯥꯏꯔꯤꯛ ꯇꯝꯕꯗ ꯌꯥꯎꯕꯗ ꯑꯃ ꯅꯨꯄꯥ ꯃꯆꯥ ꯑꯃ ꯊꯕꯛ ꯁꯨ ꯁꯨꯅꯤꯡꯗꯕꯒꯤ ꯃꯄꯥꯅ ꯊꯕꯛ ꯁꯨꯍꯜꯂꯒ ꯂꯨꯞ__ ꯅꯨꯄꯥ ꯑꯃ ꯐꯪꯉꯒ ꯁꯨꯝ ꯗ ꯒꯨꯍꯥꯗ ꯁꯨꯝ ꯊꯥꯗꯕꯗꯣ ꯑꯍꯥꯟꯕꯗꯗꯤ ꯃꯃꯥꯗꯩ ꯑꯃꯨꯛ ꯂꯧ ꯊꯥꯗꯕ ꯀꯔꯤꯝ ꯍꯥꯏꯗꯤꯗ ꯑꯗꯩ ꯃꯥ ꯃꯌꯥꯝ ꯃꯁꯤ ꯑꯗꯨꯝ ꯂꯧ ꯊꯥꯗꯩ ꯃꯊꯪ ꯃꯊꯪ ꯂꯧ ꯂꯧꯅꯤꯡꯉꯥꯏ ꯂꯩꯔꯛꯇ꯭ꯔꯀꯥꯟꯗ ꯃꯥ ꯊꯕꯛ ꯁꯨꯕ ꯆꯠꯂꯒ ꯋꯥꯅ ꯊꯥꯗꯒꯦ ꯇꯧꯒ ꯃꯄꯥꯅ ꯄꯩꯁꯥ ꯋꯥꯅ ꯇꯥꯜꯂꯛꯄ ꯄꯩꯁꯥ ꯊꯥꯗꯒꯦ ꯑꯗꯨ ꯀꯥꯟꯗ ꯃꯥꯅ ꯌꯥꯗꯕꯗꯣ ꯑꯗꯨꯅꯦ ꯋꯥꯅ ꯇꯥꯟꯕ ꯄꯩꯁꯥꯖꯦ ꯑꯗꯨ ꯑꯦ ꯍꯥꯏꯖꯦ ꯑꯗꯣ ꯏꯕꯥꯏꯗꯤ ꯁꯨꯛꯂꯤꯛ ꯂꯤꯛꯇꯦ ꯍꯥꯏꯕ
ꯒꯌ꯭ꯥꯟ ꯒꯥ ꯇꯥꯗꯦ
ꯋꯥ -ꯉꯥꯡꯎ ꯋꯥ-ꯉꯥꯡꯎ ꯒ꯭ꯌꯥꯟ ꯇꯥꯎ ꯒ꯭ꯌꯥꯟ ꯇꯥꯗꯕ ꯌꯥꯔꯣꯏ ꯏꯕꯥꯅꯤꯅ ꯁꯤꯗꯩꯗ ꯑꯍꯤꯡ ꯇꯨꯝꯗ꯭ꯔꯤꯁꯤ ꯋꯥꯔꯤ ꯋꯥꯇꯥꯏ ꯇꯧꯗꯅ ꯁꯤꯗꯩꯗ ꯇꯧꯔꯤꯁꯤ ꯅꯣꯡ ꯅꯤꯅꯤ ꯋꯥꯔꯒꯁꯨ ꯍꯞꯇꯥ ꯑꯃ ꯋꯥꯔꯒꯁꯨ ꯃꯇꯝ ꯈꯔ ꯅꯨꯡꯉꯥꯏꯅꯕꯅꯤ
ꯃꯥꯅꯤ ꯃꯥꯅꯤ ꯌꯥꯝ ꯆꯨꯝꯕ ꯋꯥꯐꯝꯅꯤ ꯃꯇꯤꯛ ꯀꯥꯕꯗ ꯋꯥꯈꯜ ꯂꯧꯁꯤꯡ ꯑꯣꯏꯖꯔꯤꯕꯅꯤ ꯇꯥꯕꯤꯔꯤꯕ꯭ꯔꯣ
ꯃꯔꯨꯞꯀꯤ ꯑꯦꯅꯔꯖꯤꯁꯦ ꯑꯁꯨꯛꯀꯤ ꯃꯇꯤꯛ ꯃꯈꯥꯗ ꯍꯥꯏꯗꯒ꯭ꯔꯦ ꯍꯥꯏꯕꯁꯦ ꯑꯩ ꯈꯪꯖꯩ ꯀꯩꯁꯨ ꯀꯥꯏꯗꯦ ꯇꯥꯏ-ꯇꯥꯏ ꯅꯨꯕꯤ ꯑꯉꯥꯡꯒꯩ ꯍꯧꯒꯠꯂꯒ ꯆꯤꯟ ꯌꯥ ꯁꯦꯡꯅꯒ꯭ꯔꯦꯀꯣ ꯑꯗꯣ ꯃꯔꯨꯞ ꯅꯪ ꯀꯩꯅꯣꯝ ꯍꯪꯒꯦ ꯋꯥꯔꯤ ꯁꯨꯝ ꯅꯪ ꯇꯨꯝꯅꯤꯡꯗꯅꯕꯀꯣ ꯅꯔ꯭ꯁ ꯀꯨꯝꯕ ꯇꯝꯅꯤꯡꯕ꯭ꯔꯥ ꯅꯪꯖꯦ
ꯑꯁ ꯇꯝꯅꯤꯡꯗꯦ
ꯗꯣꯛꯇ꯭ꯔꯒꯗꯤ ꯑꯣꯏꯅꯤꯡꯕꯔꯥ ꯗꯣꯛꯇ꯭ꯔ ꯗꯣꯛꯇꯔ ꯀꯩꯕ ꯉꯁꯥꯏꯒꯤ ꯀꯩꯅꯣꯗꯣ ꯗꯣꯛꯇꯔ ꯄꯟꯗꯥꯒ ꯍꯥꯏꯔꯤ ꯁꯨꯃꯥꯏꯅ ꯇꯧꯅꯤ
ꯒꯥꯏꯅꯤꯀꯣꯂꯣꯖꯤꯁ ꯑꯣꯏꯅꯤꯡꯉꯦ
ꯏꯁ ꯑꯗꯨ ꯌꯥꯝ ꯑꯗꯨ ꯑꯩ ꯑꯩꯅ ꯑꯣꯏꯅꯤꯡꯕꯗꯤ ꯃꯗꯨ ꯄꯥꯝ ꯑꯗꯨꯗꯤ ꯅꯪꯒꯗꯤ ꯆꯥꯟꯅꯔꯣꯏꯅꯦ
ꯑꯣꯄ꯭ꯔꯦꯁꯟ ꯇꯧꯕꯩ ꯅꯠꯇꯦꯀꯣ ꯑꯩꯅ ꯒꯥꯏꯅꯤꯀꯣꯂꯣꯖꯤꯁ ꯑꯣꯏꯅꯤꯡꯉꯤꯗꯤ ꯅꯨꯄꯤꯖꯦ ꯑꯈꯣꯏꯒꯤ ꯃꯦꯟꯇꯦꯂꯤꯇꯤꯖꯦ ꯌꯥꯝ ꯈꯪꯅꯤꯡꯉꯦ
ꯎꯝ ꯑꯗꯨꯗꯤ ꯈꯪꯕ ꯉꯝꯃꯣꯏ ꯑꯗꯨ ꯈꯪꯒꯦ ꯍꯥꯏꯇꯥꯥꯔꯒꯗꯤ ꯁꯥꯏꯀꯥꯏꯇ꯭ꯔꯤꯁ ꯑꯣꯏꯕꯤꯌꯨ ꯁꯥꯏꯀꯥꯏꯇ꯭ꯔꯤꯁ ꯑꯣꯏꯔꯥ ꯃꯇꯨꯡꯗ ꯁꯥꯏꯀꯣꯜ ꯁꯥꯏꯀꯤ ꯂꯩꯕ ꯃꯌꯥꯝ ꯑꯃ ꯌꯦꯡꯉꯒ ꯈꯪꯉꯅꯤ ꯑꯗꯨꯒ ꯅꯪꯒꯤ ꯗꯣꯛꯇꯔꯒꯨꯝꯕ ꯇꯝꯃꯗꯤ ꯅꯪꯅ ꯄꯛꯆꯒꯗꯕ ꯍꯥꯏꯔꯒꯗꯤ ꯑꯩꯈꯣꯏꯒꯤ ꯑ ꯀꯩ ꯍꯥꯏꯅꯤ ꯁꯔꯨꯒꯤ ꯁꯔꯨꯒꯤ ꯗꯣꯛꯇꯔꯒꯨꯝꯕ ꯑꯣꯏꯔꯗꯤ ꯄꯛꯆꯔꯅꯤꯀꯣ ꯁꯛꯇꯣ ꯁꯔꯨ ꯌꯥꯝ ꯃꯥꯟꯕ ꯍꯥꯏꯇꯥꯔꯦ ꯍꯝ ꯑꯗꯨꯒ ꯑꯩ ꯑꯩꯒꯤ ꯑꯩꯒꯤ ꯁꯛ ꯑꯩꯒꯤ ꯁꯕꯥꯟ ꯑꯩꯒꯤ ꯁꯛ ꯑꯩꯒꯤ ꯈꯗꯥꯡꯖꯤ ꯌꯦꯡꯉꯗꯤ ꯑꯩꯗꯤ ꯀꯔꯤ ꯄꯛꯆꯅꯤ ꯗꯣꯛꯇꯔ
ꯗꯣꯛꯇ꯭ꯔꯗꯗꯤ ꯈꯪꯗ꯭ꯔꯦꯅꯦ ꯑꯗꯣ ꯑꯦꯕꯣ ꯀꯦꯠ ꯀꯨꯝꯕ ꯑꯣꯏꯇꯥꯥꯔꯒꯗꯤ ꯀꯅꯥꯝꯇꯅ ꯑꯈꯣꯏꯒꯤ ꯃꯥꯏꯊꯤꯕ ꯄꯤꯕ ꯉꯥꯝꯃꯣꯏ ꯁꯣꯝꯅ ꯄꯥꯏꯔꯤꯕ ꯀꯦꯁꯇꯨ ꯑꯗꯨꯝ ꯉꯝꯒꯅꯤ ꯍꯥꯏ ꯇꯥꯔꯦ
ꯑꯣ ꯃꯤ ꯍꯥꯠꯂꯨꯔꯒꯖꯨ ꯑꯗꯨꯝ ꯍꯥꯠꯇꯦꯅ ꯌꯦꯠ ꯄꯥ ꯉꯝꯕꯒꯤꯀꯣ ꯑꯗꯨꯒꯨꯝꯕ ꯑꯃ ꯂꯩꯕ ꯍꯥꯏꯇꯥꯔꯦ ꯑꯗꯨ ꯑꯣꯏꯔꯁꯨꯅ ꯍꯥꯏꯔ ꯂꯣꯏꯔꯦ ꯅꯠꯇ꯭ꯔꯥ
ꯂ‌ꯣꯏꯔ‌ꯦ
ꯑꯗꯨ ꯑꯣꯏꯁꯨꯅ ꯅꯪ ꯀꯅꯥꯅ ꯃꯤ ꯊꯥꯡ ꯄꯥꯏꯔ ꯆꯦꯟꯖꯟꯖꯧꯒꯦ ꯃꯤ ꯊꯥꯡ ꯄꯥꯏꯕ ꯖꯒꯥꯗꯨꯗ ꯍꯣꯔꯦ ꯋꯥꯔꯤ ꯕꯨꯕ ꯅꯪ ꯀꯥꯅ ꯁꯤꯕꯤꯌꯨꯒꯦ
ꯑꯃ ꯍꯨꯔꯥꯜꯕ ꯆꯪꯉꯒ ꯗꯨꯀꯥꯟ ꯃꯄꯨꯗꯨꯅ ꯕꯦꯁꯕꯣꯜꯅ ꯀꯜꯂꯨꯕꯒꯤ ꯍꯨꯔꯥꯟꯕ ꯆꯪꯉꯛꯏꯕ ꯅꯣꯡꯃꯩꯅ ꯀꯥꯞꯀꯦ ꯇꯧꯔꯤꯕ ꯃꯤꯗꯨꯕꯨꯗ ꯑꯣꯏꯅ ꯄꯩꯁꯥ ꯄꯤꯒꯗꯝꯅꯤ ꯃꯥꯅꯦ ꯃꯁꯥ ꯉꯥꯛꯊꯣꯛꯆꯅꯕ ꯀꯜꯂꯨꯕꯅꯦꯕ ꯃꯈꯨꯠꯇꯨꯗ ꯑꯗꯨ ꯃꯈꯨꯠꯇꯨ ꯇꯦꯛꯈ꯭ꯔꯕ ꯑꯗꯨ ꯕꯨꯗꯤ ꯂꯥꯈ ꯑꯃ ꯗꯣꯂꯔ ꯂꯥꯈ ꯑꯃ ꯄꯤꯌ‌ꯣꯅ ꯅꯝꯗ ꯄꯤꯒꯤ ꯕꯩ ꯋꯥ ꯅꯤ
ꯐꯖꯩꯅꯦ
ꯖꯦ ꯗꯁꯨ ꯊꯝꯃꯨꯔꯦ ꯒꯌ꯭ꯥꯟ ꯃꯦꯉꯥ ꯇꯥꯗꯦ ꯍꯦ
ꯀꯣꯏꯕꯥ ꯀꯧꯕ ꯂꯒ ꯇꯗꯔꯤꯕꯥ ꯊ ꯑꯩ ꯇꯨꯝ ꯍꯧꯒꯣꯠꯂꯛꯄꯇ ꯉꯥꯏꯔꯤꯌꯦ ꯁꯨꯃꯥꯏꯅ ꯎꯏꯔꯨꯝ- ꯎꯏꯔꯨꯝꯒ ꯇꯧꯔꯒ ꯋꯥ ꯉꯥꯡꯕꯖꯦ ꯀꯩꯅꯣꯝ ꯅꯤꯡꯖꯤꯡꯉꯦ꯫
ꯂꯝꯕꯤꯒ ꯃꯄꯥꯟꯅ ꯂꯝꯕꯤ ꯂꯩꯍꯧ ꯃꯌꯥꯝ ꯄꯨꯁꯜꯂꯛꯄꯁꯤꯗ ꯀꯩꯅꯣꯝ ꯈꯜꯂꯨꯔ ꯑꯩꯗꯤ
ꯀꯩꯅꯣ ꯍꯥꯏꯖꯤꯕꯨ
ꯋꯥ ꯉꯥꯡꯕ ꯃꯊꯧ ꯃꯟꯗꯦꯗ
ꯀꯩꯁꯨ ꯈꯟꯒꯅꯣ ꯅꯤꯡꯍꯟꯅꯕ ꯇꯧꯒꯅꯨ ꯅꯣꯡꯃ ꯅꯠꯇ꯭ꯔꯒ ꯅꯣꯡꯃ ꯗꯨꯗꯤ ꯅꯪ ꯇꯜꯂꯒ ꯁꯣꯏ ꯇꯣꯛꯈꯤꯅꯤ ꯅꯁꯥ ꯅꯁꯥꯕꯨ ꯊꯥꯁꯎꯛ ꯁꯤꯅꯤꯉꯥꯏꯒꯤ ꯋꯥꯔꯤꯕꯨ ꯑꯩꯒꯤ ꯋꯥꯍꯩꯖꯤꯗ ꯀꯔꯤ-ꯀꯔꯤ ꯅꯨꯡꯉꯥꯏꯇꯕ ꯂꯩ
ꯀꯔꯤꯁꯨ ꯂꯩꯖꯗꯦ ꯍꯧꯖꯤ ꯍꯣꯏ
ꯎꯝ ꯈꯔꯤꯗꯔꯁꯤ ꯂꯩꯔ ꯉꯥꯡꯕꯤꯌꯨ ꯅꯣꯡ ꯆꯨꯕ꯭ꯔꯣ
ꯅꯣꯡꯁꯤꯔꯤꯕ꯭ꯔꯕ
ꯅꯠꯇꯦ ꯍꯧꯒꯠꯅꯔꯛꯄ ꯊ
ꯀꯩꯁꯨ ꯀꯥꯏꯗꯦ ꯍꯧꯖꯤꯛꯄꯣꯏꯗꯤ ꯀꯩꯅꯣ ꯇꯥꯗ꯭ꯔꯤ ꯉꯍꯥꯛꯇꯪ ꯈꯇꯪ ꯇꯧꯕꯤꯔꯝꯃ ꯃꯇꯨꯡ ꯉꯥꯏꯍꯥꯛ ꯄꯣꯊꯥꯁꯤ ꯊꯥꯕꯤꯌꯨ ꯌꯥꯝꯅ ꯊꯕꯛ ꯌꯥꯝ ꯆꯤꯟꯖꯕ ꯃꯤꯅꯤꯅꯀ ꯁꯣꯝꯁꯦ ꯑꯗꯣ ꯉꯔꯥꯡ ꯅꯍꯥꯟ ꯗꯣꯛꯇꯔꯒꯤ ꯁꯒꯣꯝ ꯗꯣꯛꯇꯔꯁꯨ ꯑꯣꯏꯕꯅꯤꯅ ꯗ ꯗꯣꯛꯇꯔ ꯑꯗꯨꯝ ꯀꯧꯖꯔꯒꯦ ꯗꯣꯛꯇꯔꯒꯤ ꯁꯔꯨꯒꯤ ꯄꯦꯁꯦꯟꯗ ꯑꯩꯈꯣꯏꯒꯤ ꯃꯈꯨꯠ ꯇꯦꯛꯄꯒꯤꯨꯝ ꯂꯥꯛꯈꯤꯗꯦ ꯀꯃꯥꯏ ꯀꯃꯥꯏꯅ ꯇꯧꯋꯤ
ꯃ ꯑꯩꯅ ꯃꯈꯣꯡꯒꯤ ꯁꯔꯨꯗꯨ ꯃꯈꯨꯠꯇ ꯑꯣꯟꯁꯤꯜꯂꯒ ꯃꯈꯣꯡ ꯑꯣꯏꯅ ꯇꯦꯜꯜꯂꯒ ꯊꯥꯔꯒ
ꯐꯖꯩ ꯑꯗꯣ ꯅꯨꯄꯤꯒ ꯈꯟꯅꯕꯗ ꯅꯨꯄꯤꯅ ꯐꯨꯕꯤꯕꯅꯦ ꯍꯥꯏꯕ ꯀꯩꯅꯣ ꯈꯗꯥꯡꯉꯦ ꯁꯔꯨ ꯆꯠꯂꯦꯅ ꯇꯧꯕ ꯅꯨꯄꯥ ꯑꯃ ꯂꯥꯛꯄꯗꯨꯗ ꯀꯃꯥꯏꯅ ꯇꯧꯈ꯭ꯔꯦ
ꯃꯥꯗꯣ ꯐꯪꯒꯦ ꯃꯥꯗꯣ ꯁꯖꯩꯒꯤ ꯐꯣꯡꯅꯤꯡꯦ ꯅꯨꯄꯤꯒꯌꯥꯎ ꯌꯥꯎꯗꯕꯅ ꯃꯔꯝ ꯑꯣꯏꯔ ꯇꯧꯕ ꯌꯥ
ꯒꯥꯟ ꯃꯦꯟꯒ ꯇꯥꯁꯤꯜꯂꯛꯇꯔꯦꯀꯣ
ꯀꯩꯁꯨ ꯈꯪꯅꯨ ꯀꯩꯁꯨ ꯈꯪꯉꯅꯨ ꯀꯩꯅꯣꯅꯤ ꯌꯥꯀꯥꯏꯔꯣꯁꯨ ꯁꯛꯈꯤꯗ꯭ꯔꯦ ꯃꯩ ꯃꯨꯠꯈꯤꯕꯗꯒꯤ ꯌꯀꯥꯏꯔꯣ ꯂꯣꯏ ꯌꯀꯥꯏꯈ꯭ꯔꯕ ꯀꯩꯝ ꯇꯧꯈ꯭ꯔꯦ ꯃꯩ ꯍꯦꯛ ꯃꯨꯠꯈꯤꯕꯗꯒꯤ ꯑꯀꯥꯏꯕꯗ ꯂꯣꯏ ꯃꯥꯡꯈ꯭ꯔꯦ ꯍꯥꯏꯇꯥꯔꯦꯀꯣ
ꯃ ꯇꯦꯡ ꯐꯖ ꯂꯗꯣꯔ
ꯎꯝ ꯀꯩꯅꯣꯅꯦ ꯅꯣꯡ ꯈꯤꯇꯪ ꯃꯪꯕꯒ ꯑꯀꯥꯏꯕꯒ ꯂꯣꯏ ꯆꯦꯟꯒ꯭ꯔꯦ ꯍꯥꯏꯇꯥꯔꯦ ꯔꯪ ꯍꯥꯏꯔꯛꯄꯒ ꯃꯩ ꯇꯛ ꯃꯨꯊꯣꯛꯈꯤ ꯑꯃ ꯂꯩꯗꯥꯏꯅꯦ ꯅꯣꯡ ꯆ ꯐꯪꯕ ꯅꯠꯇꯦ ꯈꯣꯝꯄꯥꯛ ꯆꯤꯡꯕꯅꯤ ꯑꯗꯣ ꯈꯣꯝꯄꯥꯛ ꯇꯥꯕꯅꯤꯗ
ꯑꯩ ꯉꯛ ꯀꯣꯝꯂꯕ ꯑꯩ ꯄꯥꯟꯅꯔꯤꯃꯤꯁꯤꯦ ꯁꯨꯡꯛꯨꯝ ꯇꯨꯝꯗ꯭ꯔꯕꯁꯤꯅ ꯑꯍꯤꯡ ꯅꯨꯃꯤꯠ ꯆꯨꯞꯄ ꯇ꯭ꯋꯦꯟꯇꯤ ꯐꯣꯔ ꯑꯋꯥꯔꯁꯦ ꯅꯣꯡꯍꯦꯝꯃꯒ ꯄꯠ ꯃꯨꯊꯣꯏꯈꯤꯕ ꯑꯁꯦꯡꯕ ꯈꯣꯏ ꯉ ꯊꯝꯕ ꯁꯨꯏꯁꯤꯦ ꯀꯥꯎ ꯁꯥꯟꯅꯔꯕ ꯈꯗꯤꯡꯃꯛ ꯅꯠꯇ꯭ꯔꯒ ꯕ꯭ꯔꯦꯟꯗꯒ ꯍꯥꯞꯆꯤꯜꯂꯖꯔꯣ
ꯀꯃꯤ
ꯅ ꯅꯣꯡꯃꯒꯤ ꯅ ꯍꯦꯛꯒ ꯍꯥꯏꯦꯛꯒ ꯍꯥꯏꯕꯁꯤꯅ ꯍꯦꯛ ꯁꯣꯟꯕ ꯋꯥꯈꯜ ꯈꯟꯕꯒ ꯄꯜꯂꯧꯅ ꯊꯣꯏꯈꯤꯕ
ꯃꯅꯤ ꯊ
ꯃꯥꯒꯤ ꯀꯩꯅꯣꯁꯦ ꯁꯦꯟꯅꯔꯝꯗ ꯅꯨꯄꯥꯁꯤꯒꯤ ꯃꯇꯥꯡꯁꯦ ꯄꯩꯁꯥ ꯄꯤꯔꯝꯗꯧ ꯃꯥꯟꯗꯦ ꯑꯩꯅ ꯈꯟꯕꯗ ꯍꯤꯗꯥꯛꯀꯨꯝꯕ ꯐꯖꯕ ꯑꯃ ꯄꯤꯊꯔꯒ ꯉꯁꯤ ꯊꯥ ꯇꯣꯛ ꯑꯍꯝꯗ ꯃꯥꯜꯂꯦ ꯍꯥꯏꯇꯥꯔꯦ
ꯍꯝ ꯊꯥꯡꯁꯨ ꯁꯨꯖꯅ ꯊꯥꯡꯕꯤꯦ
ꯌꯥꯅꯤ ꯌꯥꯅꯤ ꯌꯥꯝ ꯅꯨꯡꯉꯥꯏꯖꯔꯦ